ꯍꯜꯂꯣ ꯏꯇꯥꯎꯄꯤ ꯀꯃꯥꯏ ꯀꯃꯥꯏ ꯇꯧꯔꯤꯒꯦ
ꯏꯇꯥꯎꯕꯤ ꯅꯨꯡꯁꯥꯅꯒ ꯁꯥꯕꯁꯤꯗ ꯍꯛꯆꯤꯡ ꯂꯥꯡꯉꯝꯃꯤꯅꯤꯅꯦ
ꯑꯗꯨꯅꯦꯃꯤ ꯅꯨꯡꯁꯥꯁꯦ ꯀꯃꯥꯏꯅ ꯇꯧꯗꯣꯏꯅꯣ ꯈꯪꯗꯦ ꯌꯥꯝ ꯁꯥꯏꯌꯦꯃꯤ ꯋꯥꯅꯤ ꯁꯨꯃꯥꯏꯅ ꯉꯍꯥꯟꯒꯩꯗꯤ ꯁꯥꯗꯕꯅꯦ ꯍꯥꯏꯕ ꯉꯍꯥꯟꯒꯩ ꯅꯣꯡ ꯆꯨꯕꯗꯣ ꯑꯁ ꯈꯪꯗꯦꯅꯦ
ꯎꯝ ꯉꯁꯥꯏ ꯋꯥꯏꯗꯤ ꯅꯣꯡꯒ ꯈꯔ ꯃꯪꯉꯝꯕꯗꯨꯗ ꯉꯁꯤꯗꯤ ꯁꯥꯕꯖꯦ ꯈꯔ ꯐꯗꯧ ꯃꯥꯜꯂꯨꯔꯦ ꯑꯗꯨꯒꯗꯤ ꯍꯧꯖꯤꯛ ꯁꯤ ꯑꯃꯨꯛ ꯆꯞ ꯆꯥꯅ ꯐꯖꯅ ꯑꯃꯨꯛ ꯁꯥꯒꯠꯂꯛꯑꯦ ꯇꯧꯔꯤꯁꯦ
ꯑꯗꯨꯅꯤ ꯁꯤꯒꯤ ꯅꯨꯡꯁꯥ ꯈꯨꯁꯥꯁꯤꯗꯤ ꯏꯇꯥꯎꯕꯤ ꯃꯤ ꯁꯤꯅꯦꯕꯨꯁꯤꯗꯤ
ꯎꯝ
ꯁꯤꯒꯤ
ꯍꯩꯅꯧ ꯑꯃꯨꯟꯕ ꯈꯔ ꯅꯍꯥꯟ ꯍꯦꯛ ꯎꯕ ꯑꯗꯨꯗꯨꯒꯤ ꯆꯥꯔꯝꯃꯤꯅꯦ ꯅꯪ ꯀꯩꯗꯧꯔꯝꯃꯤꯅꯣ ꯍꯧꯖꯤꯛꯄꯣ
ꯇꯥꯎꯕꯤꯕꯨ ꯀꯩꯗꯧꯕꯤꯔꯝꯃꯤꯅꯣ
ꯑꯩꯖꯨ ꯍꯧꯖꯤꯛ ꯊꯕꯛ ꯑꯃ ꯆꯠꯂꯨꯕꯅꯦ ꯑꯗꯨ
ꯑꯣ ꯑꯗꯣ ꯏꯇꯥꯎꯕꯤ ꯁꯥꯅꯒ ꯁꯥꯕꯅꯦ ꯏꯇꯥꯎꯕꯤ ꯍꯣꯏꯔꯣꯝꯒꯤꯗꯤ ꯏꯁꯤꯡ ꯃꯥꯏꯁꯤꯡꯖꯤꯅ ꯀꯃꯥꯏꯅ ꯇꯧꯕꯤꯔꯤꯕ
ꯍꯣꯏ ꯇꯥꯎꯕꯤ ꯑꯗꯨꯕꯨꯗꯤ
ꯑꯩꯈꯣꯏꯒꯤꯗꯤ ꯏꯁꯤꯡꯖꯦ ꯌꯥꯝꯅ ꯋꯥꯔꯦꯅꯦ ꯏꯁꯤꯡꯖꯨ ꯂꯥꯛꯇꯦ ꯑꯗꯒꯤ ꯑꯩꯈꯣꯏ ꯏꯁꯤꯡ ꯁꯤꯖꯤꯟꯅꯅꯕ ꯑꯇꯣꯞꯄ ꯄꯥꯝꯕꯩ ꯍꯥꯏꯕꯗꯤ ꯄꯨꯈ꯭ꯔꯤꯁꯨ ꯂꯩꯇꯕ ꯑꯗꯒꯤ ꯑꯩꯈꯣꯏꯒꯤꯗꯤ ꯇꯨꯔꯦꯟꯁꯨ ꯂꯥꯞꯄꯦꯕ ꯌꯨꯝꯗꯒꯤꯗꯤ ꯑꯗꯨꯗꯨꯅ ꯌꯥꯝꯅ ꯈꯨꯗꯣꯡ ꯆꯥꯗ꯭ꯔꯦ ꯑꯁ ꯍꯟꯗꯛꯇꯤ ꯁꯥꯒ ꯁꯥꯕꯅꯤ ꯏꯁꯤꯡ ꯂꯩꯕꯗꯨꯗꯁꯨ ꯄꯩꯁꯥꯁꯦ ꯃꯌꯥꯝ ꯑꯃ ꯇꯤꯡꯉꯕ ꯍꯟꯗꯛꯁꯦ ꯂꯩꯗꯕꯁꯨ ꯌꯥꯗꯕ ꯁꯤꯖꯤꯟꯅꯗꯕ ꯌꯥꯗꯕꯅꯤꯅ
ꯅꯣꯡꯃꯒꯤ ꯆꯪꯕ ꯄꯣꯠꯁꯛ ꯉꯥꯛꯇꯅꯤꯅꯀꯣ
ꯃꯥꯅꯦ ꯑꯗꯨꯅꯤ ꯌꯦꯡꯉꯣ ꯏꯁꯤꯡꯁꯤꯅ ꯍꯥꯏꯗꯤ ꯂꯤꯇꯔ ꯆꯍꯨꯝꯗ ꯂꯨꯄꯥ ꯆꯥꯝꯃꯒ ꯀꯨꯟ ꯆꯥꯝꯃꯒ ꯀꯨꯟ ꯑꯣꯏꯔꯦ ꯑꯗꯣ ꯑꯗꯒꯤ ꯑꯩꯈꯣꯏꯒꯤꯗꯤ ꯃꯤꯁꯤꯡꯒ ꯌꯥꯝꯕꯒ ꯏꯁꯤꯡ ꯂꯤꯇꯔ ꯆꯍꯨꯝꯒꯁꯤꯗꯤ ꯍꯥꯏꯗꯤ ꯅꯣꯡꯃꯗ ꯑꯗꯨꯝ ꯍꯥꯏꯗꯤ ꯇꯪꯈꯥꯏ ꯑꯃꯃꯨꯛ ꯀꯔꯤꯃꯨꯠꯇꯤ ꯑꯗꯨꯝ ꯏꯔꯨ ꯃꯥꯏꯊꯖꯕꯗ ꯇꯧꯅꯕꯗ ꯑꯗꯨꯝ ꯂꯣꯏꯁꯤꯜꯂꯦ ꯍꯥꯏꯇꯥꯔꯦ
ꯍꯣꯏ ꯏꯇꯥꯎꯕꯤ
ꯑꯗꯨꯅꯦ ꯑꯗꯣ ꯏꯇꯥꯎꯕꯤꯕꯒꯤꯗꯤ ꯑꯥ ꯄꯨꯈ꯭ꯔꯤ ꯀꯩꯀꯥ ꯂꯩꯕꯤꯕ꯭ꯔꯣ ꯑꯗꯩ ꯇꯣꯔꯦꯟꯒꯨꯝꯕꯒ ꯅꯛꯄꯤꯕ꯭ꯔꯣ
ꯏꯇꯥꯎꯕꯤ ꯑꯩꯈꯣꯏ ꯄꯨꯈ꯭ꯔꯤꯗꯤ ꯍꯥꯟ ꯂꯩꯔꯝꯃꯤ ꯑꯗꯣ ꯍꯧꯖꯤꯛꯇꯤ ꯐꯨꯝꯖꯟꯒꯔꯦ ꯄꯨꯈꯔꯤꯗꯣ ꯑꯩꯈꯣꯏ ꯖꯒꯥꯗꯨꯅ ꯑꯩꯈꯣꯏ ꯗꯨꯀꯥꯟ ꯑꯃ ꯐꯝꯕꯅꯦꯕ ꯁꯣꯔꯣꯛ ꯃꯄꯥꯟꯒꯤ ꯑꯣꯏꯕꯗꯨꯗ ꯑꯗꯨꯃꯥꯏꯅ ꯗꯨꯀꯥꯟ ꯑꯃ ꯁꯥꯗꯣꯛꯈ꯭ꯔꯦ
ꯑꯣ
ꯇꯨꯔꯦꯟ ꯃꯄꯥꯟꯕꯨꯗꯤ ꯌꯥꯝ ꯅꯛꯑꯦ ꯏꯇꯥꯎꯕꯤ ꯑꯗꯨꯒꯤꯖꯨ ꯑꯌꯥꯝꯕꯅꯤꯗ ꯇꯨꯔꯦꯟ ꯄꯥꯟ ꯅꯛꯄꯅꯤꯅ ꯄꯨꯈ꯭ꯔꯤꯁꯤ ꯊꯝꯗꯁꯨ ꯌꯥꯕꯅꯤ ꯁꯤ ꯄꯨꯈ꯭ꯔꯤꯁꯨ ꯑꯗꯨꯝ ꯏꯁꯤꯡ ꯍꯣꯏ ꯏꯁꯤꯡ ꯀꯩꯀꯥꯕꯨꯗꯤ ꯗꯔꯀꯥꯔ ꯑꯣꯏꯔꯒꯕꯨ ꯑꯗꯨꯝ ꯁꯤꯖꯤꯟꯅꯕꯀꯣ ꯑꯗꯨ ꯑꯣꯏꯇꯥꯔꯖꯨ ꯁꯨꯝ ꯍꯥꯏꯗꯤ ꯏꯁꯤꯡ ꯁꯤꯖꯤꯟꯅꯕꯗꯨꯒ ꯁꯤꯖꯤꯟꯅꯕꯝꯖꯦ ꯑꯅꯤꯅꯦꯕ ꯑꯃ ꯃꯇꯝ ꯑꯝꯇ ꯑꯗꯨꯝ ꯐꯪꯉꯤꯖꯦꯀꯣ
ꯎꯝ
ꯑꯩꯒꯤ ꯑꯣꯏꯕ ꯋꯥꯈꯜꯂꯣꯟꯗꯨꯗꯤ ꯑꯗꯨꯃꯥꯏꯅ ꯄꯩꯁꯥ ꯑꯣꯏꯅ ꯑꯣꯟꯊꯣꯛꯑꯁꯤ ꯗꯅ ꯑꯣꯟꯊꯣꯛꯈ꯭ꯔꯦ ꯗꯨꯀꯥꯟꯖꯤꯗ ꯊꯥꯔꯒ ꯍꯧꯖꯤꯛ ꯃꯤꯉꯣꯟꯗ ꯁꯥꯟꯗꯣꯛꯑꯦꯕ
ꯎꯝ
ꯁꯟꯗꯣꯛꯑꯒ ꯃꯣꯏꯅ ꯑꯗꯨꯝ ꯊꯥ ꯈꯨꯗꯤꯡꯒꯤ ꯂꯨꯄ ꯂꯤꯁꯤꯡ ꯀꯨꯟꯊ꯭ꯔꯥ ꯀꯨꯟꯊ꯭ꯔꯥ ꯄꯤꯔꯛꯑꯦ
ꯎꯝ ꯌꯥꯝ ꯐꯩꯌꯦ ꯑꯗꯨꯗꯤ
ꯍꯣꯏ ꯑꯗꯨ ꯑꯗꯨꯗꯨꯣ ꯑꯗꯨꯝ ꯇꯨꯔꯦꯟꯗꯁꯨ ꯅꯛꯄꯁꯤꯗ ꯑꯗꯨꯝ ꯇꯧꯔꯦ ꯑꯗꯣ ꯍꯦꯟꯄꯝ ꯑꯃꯕꯨꯗꯤ ꯑꯩꯈꯣꯏ ꯍꯨꯠ ꯍꯧꯋꯤꯔꯣꯏ ꯇꯧꯋꯦ
ꯎꯝ
ꯍꯦꯟ ꯄꯝꯗꯨꯗꯩ ꯑꯗꯨꯝ ꯑꯌꯥꯝꯕ ꯇꯨꯔꯦꯟꯁꯤꯡ ꯃꯣꯠꯁꯂꯛ ꯄ ꯀꯥꯟꯗ ꯍꯥꯏꯇꯥꯔꯦ ꯍꯦꯟ ꯄꯝꯗꯨꯗꯤ ꯑꯗꯨꯝ ꯕꯦꯀꯞ ꯇꯧꯔ ꯑꯗꯨꯝ ꯁꯤꯖꯤꯟꯅꯔꯦ
ꯑꯣ ꯑꯗꯨꯅꯦ ꯑꯩꯈꯣꯏꯒꯤꯁꯨ ꯍꯦꯟꯄꯝꯖꯦ ꯑꯃ ꯍꯥꯏꯗꯤ ꯇꯨꯔꯦꯟꯁꯦ ꯁꯤꯁꯨ ꯌꯥꯝꯅ ꯂꯥꯞꯄꯅꯤꯅ ꯑꯩꯈꯣꯏ ꯂꯩꯅꯨꯡꯗꯒꯤ ꯇꯧꯔꯒ ꯁꯦꯝꯕ ꯍꯦꯟꯄꯝꯗꯣ ꯑꯗꯨꯗꯣ ꯑꯃꯠꯇ ꯁꯦꯝꯒꯦꯅ ꯈꯟꯕꯗꯨꯁꯨ ꯑꯩꯈꯣꯏ ꯄꯩꯁꯥ ꯅꯨꯡꯁꯥꯁꯦ ꯍꯟꯗꯛꯇꯤ ꯈꯨꯗꯣꯡ ꯈꯤꯇꯪ ꯆꯥꯗꯕ ꯑꯗꯨꯅꯤ ꯑꯗꯣ ꯃꯔꯨꯞꯈꯣꯏꯒꯤ ꯏꯇꯥꯎꯕꯤꯈꯣꯏꯒꯤ ꯗꯨꯀꯥꯟ ꯑꯃ ꯐꯝꯃꯦꯅ ꯍꯥꯏꯕꯗꯨꯕꯨ ꯑꯩꯈꯣꯏ ꯀꯔꯤ ꯗꯨꯀꯥꯟ ꯑꯣꯏꯗꯣꯏꯅꯣ
ꯇꯧꯕꯤ ꯃꯗꯨ ꯐꯥꯔꯃꯥꯁꯤ ꯑꯣꯏꯗꯣꯏꯅꯦ
ꯑꯣ ꯌꯥꯝ ꯐꯩꯅꯦ ꯑꯗꯨꯗꯤ ꯑꯗꯨꯅ ꯇꯥꯎꯕꯤ ꯑꯩꯈꯣꯏꯒꯤꯁꯨ ꯑꯩꯈꯣꯏꯒꯤꯕꯨꯗꯤ ꯅꯠꯇ꯭ꯔꯦ ꯑꯗꯩ ꯑꯩꯈꯣꯏꯒꯤ ꯏꯕꯣꯛꯇꯣ ꯑꯗꯨꯅ ꯑꯩꯈꯣꯏꯒꯤꯁꯨ ꯊꯣꯡꯒꯥꯟꯗ ꯑꯩꯈꯣꯏ ꯃꯥꯥꯟ ꯗꯨꯀꯥꯟ ꯃꯆꯥꯅꯤꯗ ꯑꯩꯈꯣꯏ ꯏꯕꯣꯛꯅ ꯐꯝꯃꯤꯗꯨꯗꯤ ꯁꯨꯃꯥꯏꯅ ꯑꯃ ꯐꯝꯃꯦ ꯑꯗꯨꯗ ꯍꯧꯖꯤꯛꯇꯤ ꯁꯥꯟꯅꯒ ꯁꯥꯕꯒ ꯑꯗꯒꯤ ꯑꯩꯈꯣꯏꯁꯨ ꯍꯥꯏꯗꯤ ꯊꯕꯛ ꯇꯧꯅꯤꯡꯉꯥꯏ ꯈꯣꯠꯅꯤꯡꯉꯥꯏꯗꯣ ꯅꯨꯡꯁꯥ ꯁꯥꯔꯕꯅꯤꯅ ꯑꯇꯣꯞꯄꯁꯨ ꯇꯧꯕꯗꯨꯁꯨ ꯉꯝꯗꯕꯅꯤꯅ ꯑꯩꯈꯣꯏ ꯌꯨꯝꯗ ꯇꯝ ꯂꯦꯟꯕ ꯑꯣꯏꯅ ꯀꯩ ꯑꯣꯏꯅ ꯗꯤ ꯅꯨꯡꯟ ꯉꯥꯏꯍꯥꯛ ꯉꯥꯏꯍꯥꯛꯁꯦ ꯑꯩꯈꯣꯏꯒꯤ ꯐꯨ꯭ꯔꯤꯖꯁꯨ ꯂꯩꯕꯅꯤꯅ ꯕꯔꯞꯀꯨꯝꯕ ꯑꯗꯒꯤ ꯑꯇꯩ ꯑꯇꯩ ꯈꯔ ꯁꯦꯝꯃ ꯈꯣꯠꯂꯒ ꯑꯗꯨꯝ ꯑꯩꯈꯣꯏꯅ ꯁꯦꯝꯖꯔꯦꯗꯅ ꯑꯗꯨꯗꯨꯒ ꯐ꯭ꯔꯤꯖꯇ ꯊꯝꯃꯒ ꯏꯕꯣꯛꯀꯤꯄꯥꯟ ꯗꯨꯀꯥꯟꯁꯤꯗ ꯍꯦꯛ ꯍꯦꯛ ꯊꯝꯕ ꯑꯗꯣ ꯍꯧꯖꯤꯛꯇꯤ ꯌꯥꯝ ꯁꯥꯟꯅꯕꯅꯤꯅ ꯑꯗꯨꯝ ꯑꯉꯥꯡꯉꯣ ꯅꯨꯕꯤꯌꯣ ꯑꯗꯨꯝ ꯂꯩꯀꯥꯏꯒꯤ ꯃꯤꯁꯤꯡꯅ ꯌꯥꯝꯅ ꯄꯥꯝꯅ ꯑꯗꯨꯝ ꯂꯩꯕꯅꯤꯅ ꯍꯟꯗꯛꯁꯦ ꯑꯗꯨꯃꯥꯏꯅ ꯄꯩꯁꯥꯒꯁꯨ ꯈꯔ ꯈꯔ ꯁꯥꯔꯕ ꯃꯔꯛꯁꯤꯗ ꯈꯔ ꯈꯔ ꯇꯥꯜꯂꯤꯌꯦ ꯑꯩꯁꯦ ꯍꯥꯥ ꯑꯗꯨꯅꯦ ꯃꯔꯨꯞ ꯄꯂꯞꯁꯦ ꯃꯔꯨꯞ ꯅꯣꯏꯈꯤ ꯑꯗꯥꯏꯗꯤ ꯑꯗꯨꯝ ꯍꯧꯖꯤꯛ ꯁꯣ ꯑꯃ ꯑꯩꯈꯣꯏꯒꯤ ꯔꯦꯁꯅꯥꯅ ꯁꯥꯕ ꯕꯔꯞꯁꯤꯕꯨ ꯑꯗꯨꯝ ꯀꯩꯅꯣ ꯇꯧꯕꯤꯕ꯭ꯔꯣ ꯆꯥꯟꯅꯕꯤꯕ꯭ꯔꯣ
ꯎ ꯍꯧꯖꯤꯛꯀꯥꯟꯗꯤ ꯃꯗꯨ ꯀꯌꯥ ꯎꯈꯤꯗ꯭ꯔꯦ ꯍꯧꯖꯤꯛꯇꯤ ꯁꯪꯒꯣꯝ ꯕꯔꯞꯒꯨꯝꯕ ꯃꯪꯒꯦ ꯕꯔꯞꯀꯨꯝꯕ ꯁꯤꯒꯨꯝꯕ ꯉꯥꯛꯇ ꯉꯥꯏꯔꯦ
ꯑꯣ ꯑꯣ ꯑꯩꯈꯣꯏꯒꯤꯁꯨ ꯍꯥꯏꯗꯤ ꯔꯦꯁꯅꯥꯒꯤꯗꯨꯁꯨ ꯁꯥꯏꯌꯦ ꯑꯗꯨꯗꯨꯅ ꯍꯥꯏꯗꯤ ꯈꯔꯁꯨ ꯃꯃꯟꯗꯣ ꯍꯣꯡꯉꯤꯗꯅꯀꯣ ꯑꯗꯨꯒ ꯑꯈꯣꯏ ꯁꯨ ꯁꯪꯒꯣꯝꯒꯤ ꯑꯗꯒꯤ ꯌꯨꯕꯤ ꯇꯣ ꯁꯥꯏꯌꯦ ꯑꯗꯨꯗ ꯍꯥꯏꯗꯤ ꯁꯪꯒꯣꯝꯒꯤ ꯃꯪꯒꯦꯒꯤ ꯁꯤꯅ ꯑꯩꯈꯣꯏꯅ ꯑꯃꯗ ꯃꯉꯥ ꯃꯉꯥ ꯨꯒꯨꯝꯕ ꯁꯥꯔꯒ ꯌꯣꯟꯕ ꯍꯥꯏꯇꯥꯔꯦ ꯑꯗꯨꯗꯨꯒ ꯑꯩꯈꯣꯏꯅ ꯔꯦꯁꯅꯥꯒꯤꯁꯤꯅ ꯑꯩꯈꯣꯏ ꯃꯉꯥꯒꯤ ꯑꯅꯤ ꯑꯅꯤ ꯇꯧꯔꯒ ꯇꯔꯥꯒꯤ ꯃꯔꯤ ꯇꯧꯕ ꯑꯗ ꯑꯉꯥꯡ ꯅꯨꯕꯤꯈꯩꯅ ꯆꯥꯕꯗꯗꯤ ꯍꯥꯏꯗꯤ ꯈꯔ ꯃꯃꯜ ꯍꯣꯡꯕ ꯑꯗꯨꯨꯅ ꯍꯦꯛ ꯍꯦꯟꯅ ꯆꯥꯅꯩꯗꯣ ꯑꯗꯨꯗꯨꯅ ꯑꯩꯈꯣꯏ ꯁ꯭ꯋꯥꯏꯒꯤ ꯑꯣꯏꯅꯗꯤ ꯍꯥꯏꯗꯤ ꯔꯦꯁꯅꯥꯒꯤꯗꯨꯅꯗꯤ ꯍꯦꯟꯅ ꯆꯠꯂꯤꯌꯦ
ꯃꯂꯦꯃꯉꯟꯕ ꯎꯝ
ꯑꯗꯨ ꯀꯗꯥꯏꯅꯣ ꯑꯗꯣ ꯏꯇꯥꯎꯕꯤ ꯑꯗꯒꯤ ꯑꯈꯣꯏꯒꯤ ꯃꯅꯥꯛꯁꯤꯗ ꯑꯈꯣꯏꯒꯤ ꯍꯩ ꯔꯥꯁꯤꯡ ꯍꯥꯏꯇꯥꯔꯦꯀꯣ ꯇꯔꯕꯨꯁꯀꯨꯝꯕ ꯑꯗꯒꯤ ꯁꯦꯝꯒꯨꯝꯕ ꯀꯣꯝꯂꯥꯒꯨꯝꯕ ꯁꯤꯒꯨꯝꯕꯁꯤꯁꯖꯨ ꯑꯗꯨꯝ ꯃꯔꯥꯡ ꯀꯥꯏꯅ ꯑꯗꯨꯝ ꯊꯝꯃꯦ ꯑꯗꯒꯤ ꯑꯈꯣꯏꯒꯤ ꯐ꯭ꯔꯤꯖꯇꯣ ꯑꯈꯣꯏꯒꯤ ꯏꯕꯣꯛꯀꯤ ꯗꯨꯀꯥꯟꯁꯤꯗ ꯄꯨꯊꯣꯛꯑꯦꯗꯅ ꯑꯗꯨꯗꯨꯒ ꯍꯩ ꯔꯥꯁꯤꯡꯁꯦ ꯍꯩ ꯃꯄꯨꯝ ꯃꯄꯨꯝꯁꯨ ꯑꯗꯨꯝ ꯊꯝꯃꯦ ꯑꯗꯨꯒ ꯑꯈꯣꯏꯒꯤ ꯈꯥꯏꯔ ꯈꯥꯏꯔꯒ ꯄꯤꯁ ꯄꯤꯁꯁꯦ ꯑꯗꯨꯝ ꯍꯥꯏꯗꯤ ꯃꯥꯏ ꯃꯥꯏꯒꯤ ꯍꯩ ꯍꯩꯗꯨꯒꯤ ꯃꯇꯨꯡ ꯏꯟꯅ ꯍꯥꯏꯇꯥꯔꯦꯀꯣ ꯄꯤꯁ ꯄꯤꯁ ꯁꯤꯗ ꯇꯔꯕꯨꯁꯁꯦ ꯃꯁꯨꯡ ꯃꯁꯨꯡ ꯁꯒꯨꯝꯕ ꯇꯧꯔꯒ ꯁꯤꯗ ꯍꯥꯞꯆꯤꯜꯂꯒ ꯑꯈꯣꯏꯒꯤ ꯂꯨꯄꯥ ꯀꯨꯟ ꯄꯤꯕ ꯇꯔꯥ ꯄꯤꯕ ꯁꯨꯃꯥꯏꯅ ꯇꯧꯔꯒ ꯑꯗꯒꯤ ꯀꯣꯝꯂꯥꯒꯨꯝꯕ ꯑꯗꯒꯤ ꯀꯤꯍꯣꯝꯒꯨꯝꯕꯁꯦ ꯑꯈꯣꯏꯒꯤ ꯗꯤꯁꯀꯣ ꯒ꯭ꯂꯥꯁ ꯑꯆꯧꯕ ꯁꯤꯨꯒꯨꯝꯕꯁꯤꯗ ꯑꯈꯣꯏ ꯃꯀꯛ ꯃꯀꯛꯀꯨꯝꯕ ꯁꯣꯏꯔꯒ ꯊꯨꯝꯒꯨꯝꯕ ꯑꯗꯒꯤ ꯃꯣꯔꯣꯛ ꯑꯁꯨꯕꯒꯨꯝꯕ ꯑꯗꯨꯃꯥꯏꯅ ꯇꯧꯔ ꯇꯧꯔꯒ ꯑꯗꯒꯤ ꯑꯈꯣꯏ ꯑ ꯆꯩꯅꯒ ꯊꯤꯜꯂꯒ ꯆꯥꯅꯕ ꯐꯖꯅ ꯁꯦꯝꯃꯦꯗꯅ ꯆꯩ ꯃꯆꯥ ꯃꯆꯥꯖꯦ ꯑꯗꯨꯗꯨꯒ ꯇꯔꯒ ꯌꯣꯜꯂꯦ ꯑꯗꯨꯒꯨꯝꯕꯗꯨꯁꯨ ꯑꯗꯨꯝ ꯐꯖꯅ ꯆꯠꯂꯦ
ꯎꯝ
ꯑꯗꯣ ꯃꯔꯨꯞ ꯅꯣꯏꯒꯤꯗꯤ ꯍꯥꯏꯗꯤ ꯐꯥꯔꯃꯥꯁꯤꯒ ꯑꯣꯏꯔꯦ ꯑꯗꯒꯤ ꯃꯤꯉꯣꯟꯗꯒ ꯁꯥꯟꯇꯣꯛꯑꯒ ꯐꯝꯍꯟꯕꯅꯤꯅ ꯑꯗꯨꯝ ꯗꯨꯀꯥꯟꯗꯒꯤ ꯀꯥꯔꯛꯄ ꯄꯩꯁꯥꯗꯨꯅ ꯑꯗꯨꯝ ꯁꯤꯖꯤꯟꯅꯔꯒ ꯍꯥꯏꯗꯤ ꯊꯕꯛ ꯑꯇꯩ ꯑꯇꯩꯖꯨ ꯃꯔꯨꯞ ꯑꯣꯏꯅ ꯐꯝꯕꯃꯛ ꯅꯠ ꯐꯠꯇ꯭ꯔꯕꯅꯤꯅ ꯑꯗꯨꯝ ꯀꯣꯝꯃꯝꯒꯅꯤꯗ
ꯍꯣꯏ ꯀꯣꯝꯃꯦ ꯑꯗꯨꯒꯤꯕꯨꯗꯤ ꯏꯇꯥꯎꯕꯤ
ꯎꯝ ꯑꯁ ꯑꯗꯣ ꯃꯔꯨꯞ ꯑꯩꯗꯤ ꯏꯀꯥꯎꯕꯨ ꯀꯥꯎꯋꯦ ꯉꯁꯤꯖꯤꯕꯨ ꯁꯥꯕꯅꯦ ꯀꯔꯤ ꯢꯟꯁꯖꯥꯡ ꯆꯥꯕꯤꯔꯒꯦ
ꯑꯩꯈꯣꯏ ꯉꯁꯤ ꯏꯔꯣꯝꯕ ꯆꯥꯏꯌꯦ
ꯑꯣ ꯑꯣ ꯀꯔꯤ ꯏꯔꯣꯝꯕꯅꯣ ꯏꯇꯥꯎꯕꯤ
ꯑꯩꯈꯣꯏꯒꯤꯁꯦ ꯎꯝ ꯁꯣꯏꯕꯨꯝꯗꯣ ꯈꯪꯕꯤꯕ꯭ꯔꯣ ꯁꯣꯏꯕꯨꯝ ꯁꯣꯏꯗꯣꯟ ꯍꯥꯏ ꯑꯣꯏꯔꯥ ꯑꯗꯨ ꯑꯣꯏꯅ ꯆꯥꯔꯦ ꯍꯥꯏꯇꯥꯔꯦ ꯏꯇꯥꯎꯕꯤꯍꯣꯏꯗꯤ
ꯁ ꯌꯥꯝ ꯍꯥꯎꯕꯅꯤ ꯑꯈꯣꯏꯒꯤꯅ ꯁꯨꯃꯥꯏꯅ ꯇꯧꯔꯦ ꯑꯈꯣꯏ ꯆꯝꯊꯣꯡ ꯑꯃ ꯊꯣꯡꯖꯤꯜꯂꯦ ꯑꯗꯨꯗꯨꯒ ꯑꯈꯣꯏꯒꯤ ꯎꯁꯣꯏꯗꯨꯃ ꯍꯋꯥꯏ ꯃꯪꯒꯟꯒ ꯀꯥꯡꯁꯨ ꯑꯃ ꯐꯖꯅ ꯇꯧꯔꯦ ꯑꯁ ꯁꯥꯒ ꯁꯥꯕꯅꯤꯅ ꯑꯗꯨꯝ ꯑꯆꯝꯕ ꯉꯥꯛꯇꯅꯤꯅ ꯑꯁ ꯐꯖꯅꯗꯤ ꯑꯗꯨꯝ ꯍꯥꯎꯔꯦ ꯀꯥꯡꯁꯨꯖꯤꯖꯨ ꯍꯥꯏꯗꯤ ꯍꯖꯤꯛ ꯃꯇꯝꯒꯤ ꯑꯗꯨꯝ ꯃꯇꯝꯒꯤ ꯏꯟꯁꯖꯥꯡ ꯑꯣꯏꯕꯅꯤꯅꯀꯣ
ꯑ ꯈꯪꯉꯦ ꯅꯥꯎꯕꯤ ꯁꯥꯟꯅꯁꯥ ꯐꯥꯕꯅꯦ ꯢꯟꯁꯥꯡꯁꯦ ꯑꯍꯥꯎꯕꯁꯨ ꯆꯥꯅꯤꯡꯉꯤ ꯍꯥꯎꯇꯕꯁꯨ ꯈꯪꯗꯦ ꯑꯆꯝꯕꯁꯨ ꯆꯥꯅꯤꯡꯏꯤ ꯒ꯭ꯌꯥꯟ ꯃꯦꯟ ꯇꯥꯊꯦ ꯇꯧꯔꯤꯁꯦ
ꯎꯝ ꯑꯗꯨꯅꯦꯗꯣ ꯑꯩꯈꯣꯏ ꯅꯣꯡꯃ ꯍꯥꯏꯗꯤ ꯩꯑꯥ ꯑꯌꯨꯛ ꯅꯨꯡꯊꯤꯟꯗꯕꯨꯗꯤ ꯍꯧꯖꯤꯛꯁꯦ ꯁꯥꯕꯅꯤꯅ ꯊꯥꯎ ꯊꯨꯝꯁꯦ ꯀꯌꯥ ꯆꯥꯅꯤꯡꯗ꯭ꯔꯦ ꯑꯗꯣ ꯑꯩꯈꯣꯏ ꯋꯦꯗꯔꯒꯤ ꯃꯑꯣꯡ ꯌꯦꯡꯉꯥꯒꯔꯥ ꯅꯠꯇ꯭ꯔꯒꯅ ꯅꯨꯃꯤꯗꯥꯡ ꯑꯃꯔ ꯑꯩꯈꯣꯏ ꯈꯥꯔ ꯑꯩꯈꯣꯏ ꯑꯋꯥꯡꯂꯣꯝꯗ ꯂꯩꯕ ꯏꯇꯥꯎ ꯑꯅꯤꯗꯣ ꯑꯗꯨꯗꯨꯒ ꯍꯧꯔꯒ ꯑꯩꯈꯣꯏ ꯃꯔꯤꯁꯦ ꯑꯝꯇꯪ ꯀꯩꯅꯣꯝꯗꯤ ꯆꯥꯛꯂꯦꯟ ꯑꯃꯥꯗꯤ ꯆꯥꯃꯤꯟꯅꯕꯗꯤ ꯌꯥꯕꯖꯥꯠꯅꯤ ꯑꯩꯁꯦ ꯌꯦꯟꯒꯤ ꯈꯥꯞꯄꯗꯤ ꯑꯗꯨꯝ ꯌꯨꯝꯗꯁꯨ ꯑꯗꯨꯝ ꯆꯥꯔꯦ ꯑꯗꯣ ꯢꯇꯥꯎꯈꯣꯏꯒ ꯍꯥꯏꯗꯤ ꯉꯥꯅꯨꯒꯨꯝꯕ ꯀꯩꯒꯨꯝꯕ ꯈꯤꯇꯪꯀꯣ ꯌꯦꯟ ꯅꯠꯇꯕ ꯑꯃꯗꯤ ꯇꯧꯅꯤꯡꯉꯦ ꯑꯗꯣ ꯏꯇꯥꯎꯕꯤ ꯍꯣꯏ ꯑꯗꯣꯝꯗ ꯉꯥꯅꯨꯒꯨꯝꯕ ꯐꯖ ꯐꯖꯕ ꯂꯩꯒꯗ꯭ꯔꯥ
ꯉꯥꯅꯨꯁꯦ ꯏꯊꯥꯎꯕꯤ ꯂꯩꯗꯤ ꯂꯩꯌꯦ
ꯑꯣ
ꯑꯩꯈꯣꯏ ꯊꯪꯡꯅꯕ ꯏꯗꯣꯝꯆꯥ ꯑꯃꯥꯒꯤꯅꯦ ꯂꯣꯕꯤꯠꯇꯥ ꯑꯗꯨꯃꯥꯏꯅꯁ ꯑꯗꯨꯝ ꯐꯖꯩꯌꯦ ꯌꯥꯔꯅꯤ
ꯑꯣ ꯏꯇꯥꯎꯗꯣ ꯑꯩꯈꯣꯏ ꯃꯤ ꯃꯔꯤꯅꯤꯅ ꯑꯥ ꯀꯦꯖꯤ ꯀꯌꯥꯃꯨꯛꯅꯗꯤ ꯌꯥꯔꯅꯤ
ꯀꯦꯖꯤ ꯑꯗꯨꯝ ꯑꯍꯨꯝ ꯃꯔꯤ ꯑꯗꯨꯝ
ꯑꯣ ꯑ ꯍꯣꯏ ꯍꯥꯏꯗꯤ ꯏꯃꯨꯡ ꯃꯅꯨꯡꯁꯨ ꯑꯗꯨꯝ ꯆꯥꯕꯖꯨ ꯌꯥꯎ ꯗꯣꯢꯅ ꯈꯤꯇꯪ ꯊꯣꯏꯅ ꯇꯧꯕꯁꯤꯅꯗꯤ ꯐꯩꯗꯅ ꯀꯣ
ꯎꯝ ꯎꯝ
ꯑꯗꯨꯗꯤ ꯢꯇꯥꯎꯕꯤ ꯍꯥꯏꯗꯤ ꯉꯥꯅꯨꯗꯨꯁꯨ ꯍꯥꯟꯅ ꯍꯥꯏꯗꯤ ꯂꯧꯗ꯭ꯔꯤꯀꯥꯟꯗ ꯌꯦꯡꯍꯧꯁꯦ ꯑꯗꯨꯗꯨꯅ ꯑꯩꯁꯨ ꯅꯣꯡꯃ ꯅꯨꯡꯊꯤꯜ ꯑꯃꯥ ꯀꯣꯏꯔꯛꯀꯦ ꯑꯗꯨꯗꯨꯒ ꯄꯨꯟꯅ ꯌꯦꯡꯃꯤꯟꯅꯔꯁꯦ
ꯍꯣꯢ ꯍꯣꯢ ꯎꯝ
ꯑꯗꯨꯅꯦ ꯢꯇꯥꯎꯕꯤ ꯑꯗꯥꯒꯤ ꯑꯁ ꯑꯁ ꯑꯥ ꯏꯇꯥꯎ ꯍꯟꯇꯛꯇꯤ ꯀꯩꯅꯣ ꯇꯧꯕꯗꯣ ꯗꯥ ꯍꯥꯏꯗꯤ ꯁꯣꯗꯥꯒꯨꯝꯕ ꯀꯩꯒꯨꯝꯕꯁꯦ ꯇꯧꯔꯔꯣꯏꯁꯤꯀꯣ ꯍꯥꯏꯗꯤ ꯑꯩꯁꯦ ꯍꯟꯗꯛ ꯑꯥ ꯗꯣꯛꯇꯔꯗ ꯌꯦꯡꯉꯨꯕꯗ ꯑꯩꯁꯦ ꯆꯈꯥꯎ ꯈꯔ ꯁꯣꯛ ꯁꯣꯛꯑꯦꯅ ꯍꯥꯏꯔꯛꯑꯦꯕꯀꯣ
ꯑꯣ ꯑꯁ ꯆꯈꯥꯎ ꯁꯣꯛꯄꯁꯨ ꯚꯦꯔꯥꯅꯤ
ꯎꯝ ꯑꯗꯨꯅ ꯗꯣꯛꯇꯔꯅ ꯍꯥꯏꯗꯤ ꯃꯣꯔꯣꯛꯀꯨꯝꯕ ꯑꯗꯒꯤ ꯑꯩꯈꯣꯏ ꯁꯣꯗꯥ ꯌꯥꯎꯕ ꯄꯣꯠꯁꯦ ꯑꯗꯨ ꯒꯨꯝꯕꯖꯦ ꯈꯔ ꯊꯥꯗꯣꯛꯑꯣꯅ ꯍꯥꯏꯔꯛꯑꯦꯕ ꯑꯗꯨꯅ ꯑꯩꯖꯨ